ꯇꯥꯕ꯭ꯔꯣ
ꯑꯧ ꯇꯥꯏꯌꯦ
ꯆꯥꯛ ꯆꯥꯔꯕ
ꯆꯥꯗ꯭ꯔꯤꯍꯦ
ꯀꯔꯤ ꯑꯦꯟꯁꯥꯡ ꯊꯣꯡꯒꯦ
ꯑꯩꯈꯣꯏ ꯉꯁꯤꯗꯤ ꯑꯣꯛꯁꯥ ꯊꯣꯡꯔꯒ ꯂꯩꯑꯦ
ꯑ ꯅꯪꯁꯨ ꯑꯣꯛꯁꯔꯥ
ꯎꯝ
ꯆꯥꯈ꯭ꯔꯕ ꯅꯪꯗꯤ
ꯑꯁ ꯊꯣꯡꯕ ꯂꯣꯏꯗꯔ꯭ꯤ
ꯑꯥ
ꯍꯧꯖꯤꯛ ꯀꯟꯅ ꯊꯣꯡꯂꯤ
ꯑꯣ ꯅꯥꯟꯅ ꯊꯣꯡꯉꯔ
ꯑꯩꯅ ꯊꯣꯡꯝꯅꯤ ꯍꯣꯏ
ꯑꯁ ꯆꯪꯕ ꯍꯥꯏꯕ꯭ꯔꯥꯅꯦ
ꯑ ꯊꯪꯗꯤ
ꯍ
ꯐꯤ ꯍꯣꯡꯒꯅꯤ ꯁꯤ ꯊꯣꯝ ꯆꯥꯛꯄ ꯌꯦꯔꯨꯝꯅ ꯍꯥꯏꯕ ꯑꯗꯨ ꯍꯧꯖꯤꯛ ꯍꯧꯖꯤꯛꯗꯤ ꯂꯍꯣꯡꯕꯩ ꯑꯔꯕꯤ ꯍꯥꯏ
ꯎꯝ
ꯎ
ꯁꯤꯗꯤ ꯀꯗ ꯀꯗ ꯆꯜꯂꯨꯔꯒꯦ
ꯑꯩ ꯀꯩ ꯆꯠꯇ꯭ꯔꯦꯗ ꯌꯨꯝꯗ ꯈꯛꯇ ꯂꯩ ꯉꯥꯔꯥꯡ ꯕꯣꯜꯌꯦꯡꯕꯗꯣ ꯊꯦꯡꯅ ꯍꯧꯒꯠꯂꯦꯕꯀꯣ ꯑꯗꯨꯒꯤ ꯄꯨꯡ ꯇꯔꯥꯃꯥꯊꯣꯏꯗ ꯇꯔꯥꯃꯥꯊꯣꯏꯗ ꯍꯧꯒꯠꯄꯅꯤꯕꯗꯤ
ꯉꯔꯥꯡꯕꯨ ꯀꯔꯝꯕ ꯃꯦꯁ ꯌꯦꯡꯕ꯭ꯔꯥ
ꯑꯝꯃꯦ ꯀꯌꯥ ꯂ ꯂꯩ ꯅꯪꯒ ꯈꯜꯂꯣ
ꯑꯩꯗꯤ ꯈꯪꯗꯦꯕꯣ ꯌꯦꯡꯗꯨꯅꯦꯅ
ꯑꯃ ꯍꯁꯅꯦ
ꯑꯥ
ꯅꯣꯏ ꯃꯤ ꯀꯌꯥ ꯂꯩꯃꯤꯟꯅꯕ꯭ꯔꯥ
ꯍꯥ
ꯃꯤ ꯀꯌꯥ ꯂꯩꯃꯤꯟꯅꯕ꯭ꯔꯣ ꯅꯣꯏ
ꯑꯩꯈꯣꯏ ꯃꯤ ꯑꯃ ꯂꯩꯗ
ꯑꯣ ꯅꯣꯏ ꯅꯨꯄꯤ ꯈꯛꯇꯔꯥ ꯅꯠꯇ꯭ꯔꯒ ꯐꯦꯃꯤꯂꯤꯒꯨꯝꯕ ꯂꯩꯕ꯭ꯔꯥ
ꯎꯝ ꯃꯨꯔꯨꯞꯁꯤꯡꯗ ꯔꯨꯄꯤꯁꯤꯡ
ꯁꯥꯏ ꯁꯥꯏ ꯅ ꯈꯣꯂ ꯆꯝꯒꯦ ꯆꯅꯕ ꯈꯟꯖ ꯂꯣ
ꯍꯥ ꯅꯠꯇꯦ ꯃꯤꯛꯁ ꯇꯧꯋꯦ ꯑꯩꯈꯣꯏ ꯈꯖꯪ ꯃꯉꯥꯗ ꯑꯗꯣ ꯅꯣꯔꯠ ꯏꯁꯇꯒꯤ ꯉꯥꯛꯇ ꯑꯣꯏꯗꯤ ꯑꯣꯏꯌꯦꯕ
ꯑꯣ ꯅꯣꯏ ꯀꯩ ꯊꯕꯛꯇꯤ ꯇꯧꯕ ꯃꯥꯜꯂꯤ ꯅꯠꯇ꯭ꯔꯒ ꯂꯥꯏꯔꯤꯛ ꯇꯝꯕ꯭ꯔꯥ ꯊꯕꯛ ꯇꯧꯕ꯭ꯔꯥ
ꯑꯁ ꯀꯥꯏꯗꯤꯒꯗꯔꯤ ꯇꯝꯗ꯭ꯔꯦꯗ
ꯊꯕꯛ ꯑꯃ ꯁꯨꯕ꯭ꯔꯥ
ꯕꯛ ꯁꯨꯕ ꯍꯧꯈ꯭ꯔꯦ ꯁꯨꯒꯦ ꯇꯧꯔꯤꯅꯦ ꯈꯪꯗꯦ ꯀꯃꯥꯏꯅ ꯇꯧꯒꯦꯔ ꯍꯥꯎꯗ ꯃꯥꯥꯏꯅꯦ
ꯐꯩ ꯐꯩ
ꯍꯪꯗꯦꯗ ꯑꯗꯨꯝ ꯌꯦꯡ ꯌꯦꯡꯒ ꯀꯃꯥꯏꯅ ꯇꯧꯒꯦꯔ ꯈꯪꯗ꯭ꯔꯤ
ꯁꯨꯒꯗꯕꯅꯦ ꯁꯨꯒꯗꯕꯅꯦ
ꯏꯊꯤꯌꯥ
ꯊꯕꯛ ꯁꯨꯗ꯭ꯔꯗꯤ ꯍꯧꯖꯤꯛꯀꯥꯟ ꯌꯥꯗ꯭ꯔꯦꯕꯀꯣ ꯀꯔꯝꯕ ꯊꯕꯛ ꯁꯨꯕ꯭ꯔ ꯅꯣꯏ
ꯍꯧꯖꯤꯛꯕꯨꯗꯤ ꯔꯤꯁꯦꯞꯁꯟꯗ ꯂꯩꯌꯦ
ꯔꯤꯁꯤꯞꯁꯟꯗꯗꯥ
ꯍꯣꯏ ꯍꯣꯠꯇꯦꯜ ꯗ
ꯋꯥ ꯉꯥꯡꯕꯗꯤ ꯌꯥꯝ ꯍꯩꯔꯝꯒꯅꯤꯅꯦ ꯑꯗꯨꯗꯤ
ꯆꯂꯣꯍꯦ ꯀꯗꯥꯥꯏꯗꯒꯤ
ꯃꯄꯥꯟ ꯂꯝꯗꯁꯦ ꯏꯪꯂꯤꯁꯇ ꯅꯣꯏꯅ ꯏꯪꯂꯤꯁ ꯉꯥꯡꯕ꯭ꯔꯥ ꯀꯃꯥꯏꯅ ꯍꯤꯟꯗꯤ ꯉꯥꯡꯕ꯭ꯔꯥ ꯀꯔꯤ ꯉꯥꯡꯕ꯭ꯔꯥ
ꯃꯤꯁꯅꯦ ꯏꯪꯂꯤꯁ ꯉꯥꯡꯕ ꯃꯤꯗ ꯏꯪꯂꯤꯁ ꯉꯥꯡ ꯍꯤꯟꯗꯤ ꯉꯥꯡꯕ ꯃꯤꯗ ꯍꯤꯟꯗꯤ ꯉꯥꯡ
ꯌꯥꯏ ꯌꯥꯏ
ꯁꯤ ꯌꯥꯏ ꯌꯥꯏ ꯀꯥꯢꯅ
ꯋꯥꯗꯤ ꯋꯥꯕ꯭ꯔꯥ ꯀꯃꯥꯏꯟ ꯇꯧꯔꯦ
ꯋꯥꯗꯦꯗ ꯀ꯭ꯔꯤ ꯕꯣꯔꯤꯡ ꯇꯧꯔꯒ ꯐꯃ ꯐꯃ ꯂꯩꯕꯅꯤꯅꯒꯣ
ꯑꯣ ꯑꯁ ꯑꯗꯨꯗꯤ ꯅꯨꯡꯉꯥꯏꯕ ꯊꯕꯛꯅꯤꯅꯦ
ꯋꯥꯄꯨꯗꯤ ꯍꯣꯢ ꯋꯥꯗꯦ
ꯄꯥꯈꯪ ꯃꯆꯥ ꯐꯖꯕ ꯐꯖꯕꯁꯨ ꯂꯥꯛꯂꯝꯒꯅꯤꯅ ꯑꯗꯨꯗꯤ
ꯑꯦ ꯏꯁ ꯂꯥꯛꯔꯁꯨ ꯀꯔꯤ ꯇꯧꯒꯦꯔꯣ ꯂꯩꯁꯥꯕꯤꯁꯨ ꯂꯥꯛꯑꯦ ꯄꯥꯈꯥꯡꯁꯨ ꯂꯥꯛꯑꯦ ꯍꯅꯨꯕꯥꯁꯨ ꯂꯥꯛꯑꯦ ꯂꯣꯏ ꯂꯥꯛꯑꯦ
ꯕꯣꯔꯤꯡ ꯕꯣꯔꯤꯡ ꯆꯨꯗꯅꯕ ꯑꯗꯨꯗ ꯀꯩꯅꯣ ꯏꯪꯒꯤꯠꯇ ꯇꯧꯔꯒ ꯂꯩꯗꯕꯅꯤꯅꯦ ꯀꯩꯅꯣ
ꯑꯦ ꯌꯥꯏꯅꯦ ꯅꯪ ꯅꯪꯒꯤꯁꯤꯁꯨ ꯌꯥꯏꯅꯦ ꯍꯌꯦꯡꯗꯒꯤ ꯇ꯭ꯔꯥꯢ ꯇꯥꯎꯕ ꯇꯥꯥꯔꯦ
ꯑꯣ ꯑꯗꯨꯃꯥꯏꯅ ꯇꯧ ꯏꯃꯥꯅ ꯃꯤ ꯀꯥꯡꯕꯨꯗꯤ ꯀꯔꯤ ꯀꯔꯤ ꯇꯧꯋꯦ
ꯍꯥ ꯑꯁ ꯃꯣꯏꯁꯨ ꯇꯨꯝ ꯑꯁꯤꯗ ꯑꯩꯒ ꯄꯨꯟꯅ ꯇꯧꯃꯤꯟꯅꯕꯁꯨ ꯂꯩꯌꯦ ꯑꯗꯨ ꯃꯣꯏꯗꯤ ꯁꯂꯣꯟꯒꯨꯝꯕꯗꯥ ꯇꯧꯅꯤꯡꯉꯥꯏ ꯃꯤꯁꯨ ꯇꯧꯋꯦ ꯈꯪꯗꯦ ꯃꯣꯢ ꯀ꯭ꯔꯤ ꯀ꯭ꯔꯤ ꯇꯧ ꯇꯗꯕꯁꯨ
ꯅꯣꯏꯅ ꯃꯄꯥꯥꯟ ꯂꯝ ꯅꯣꯏ ꯃꯇꯝ ꯀꯌꯥꯝ ꯀꯨꯏꯔꯦ ꯅꯣꯏ ꯊꯕꯛ ꯆꯠꯄꯁꯦ
ꯑꯩ ꯊꯥ ꯑꯃ ꯁꯨꯗ꯭ꯔꯦꯗ
ꯑꯁ ꯑꯗꯨꯗꯤ ꯅꯪꯒꯤ ꯖꯨꯅꯤꯌꯔ ꯑꯃ ꯖꯨꯅꯤꯌꯔꯅꯤꯀꯣ ꯑꯗꯨꯗꯤ ꯃꯄꯥꯜ ꯂꯝꯒꯤꯁꯦ
ꯍꯥꯎ
ꯅꯨꯄꯥ ꯃꯈꯣꯟ
ꯀꯦꯁꯦ ꯕꯅꯥꯌꯦ ꯐꯤꯗꯕꯦꯛ ꯑ ꯍꯣꯏ ꯍꯧꯖꯤꯛ ꯁꯨꯝ ꯂꯩꯌꯦ
ꯀꯔꯝ ꯀꯥꯟꯗ ꯂꯣꯏꯗꯕ
ꯑꯩ ꯍꯣꯔꯦꯟ ꯄꯨꯡ ꯇ꯭ꯔꯥ ꯑꯗꯨ ꯋꯥꯢꯗ ꯆꯠꯀꯦꯅ
ꯃꯤꯆꯔꯥ
ꯎꯝ ꯎꯝ ꯀꯤꯠꯅ ꯄꯤꯁ ꯅꯪꯗꯤ ꯄꯨꯡ ꯀꯌꯥꯗ ꯆꯥꯛ ꯆꯥꯒꯦꯔꯣ ꯌꯥ
ꯑꯩꯗꯤ ꯋꯥꯠꯂꯦꯗ ꯃꯇꯝ ꯐꯤꯛꯁ ꯂꯩꯇꯦ ꯉꯥꯏꯍꯥꯛ ꯂꯩꯔꯒ ꯆꯥꯛ ꯆꯥꯛꯗꯤ ꯂꯥꯝꯗꯤ ꯂꯥꯝꯈ꯭ꯔꯕꯅꯤ ꯑꯗꯣ ꯉꯁꯤ ꯀꯃꯥꯏꯅ ꯇꯧꯁꯤꯔ ꯆꯥꯛꯇ ꯊꯣꯡꯕ ꯂꯣꯏꯗ꯭ꯔꯤꯕꯀꯣ
ꯑꯣ ꯅꯣꯏ ꯆꯥꯛꯇꯤ ꯊꯦꯡꯅ ꯆꯥꯕ ꯃꯥꯜꯂꯤꯅꯦ
ꯑꯣ ꯊꯦꯡ ꯅ ꯆꯥꯢ ꯆꯥꯛ
ꯀꯌꯥ ꯑꯣ
ꯀꯩꯅꯣꯝ ꯀꯩꯅꯣꯝ ꯊꯥꯈꯤꯕꯅꯦ ꯑꯝꯇ ꯌꯦꯡꯉꯨꯅꯦ
ꯑꯣ ꯑꯣ ꯌꯦꯡꯒꯦ ꯉꯥꯏꯌꯨꯀꫭ ꯑꯌꯦꯡꯁꯤ ꯔꯨꯔꯨꯁꯤꯦꯌꯥꯗꯕꯁꯦ
ꯅꯣꯏ ꯍꯣꯇꯦꯜꯗꯨꯗ ꯂꯩꯔꯤꯕ꯭ꯔꯥ ꯍꯧꯖꯤꯛꯐꯥꯎ
ꯍꯥ
ꯍꯥ
ꯍꯣꯇꯦꯜꯗ ꯂꯩꯔꯤꯕ꯭ꯔꯣ ꯍꯧꯖꯤꯛꯁꯨ
ꯍꯣꯏ
ꯌꯨꯝ ꯌꯨꯝ ꯃꯐꯝꯗꯒꯤ ꯍꯣꯇꯦꯜꯁꯦ ꯀꯌꯥꯝ ꯂꯥꯞꯄ꯭ꯔꯥ
ꯑꯩꯈꯣꯏꯒꯤ ꯌꯥꯝ ꯂꯥꯞꯇꯦꯗ ꯃꯤꯅꯤꯠ ꯑ
ꯀꯔꯤ
ꯀꫪꯤ ꯍꯥꯏꯕ
ꯇꯥꯏꯃꯤꯡꯗꯣ ꯍꯥꯏꯕꯅꯤ ꯃꯇꯝꯗꯣ
ꯑꯗꯨꯅꯦ ꯍꯣꯔꯦꯟ ꯄꯨꯡ ꯇꯔꯥ ꯑꯗꯨꯒꯨꯝꯕꯗ ꯆꯠꯈ꯭ꯔꯅꯤ ꯑꯌꯨꯛꯇ ꯄꯨꯡ ꯑꯦꯂꯚꯦꯟꯗ ꯆꯠꯂꯦ
ꯍꫭꯇꯦꯜꯗꫭ ꯉꯥꯏꯟ ꯁꯇꯥꫪꯒꯨꯝ
ꯐꯥꯏꯞ ꯁꯇꯔ ꯃꯛꯇꯤ ꯅꯠꯇꯦꯗ ꯀꯗꯥꯏꯗꯒꯤ
ꯋꯥꯗꯤ ꯋꯥꯏꯌꯦ ꯑꯗꯨ
ꯇꯕꯔꫭ ꯌꯥꯝ ꯋꯥꯏ ꯍꯥꯏꯕ